ꯇꯥꯕ꯭ꯔꯣ
ꯇꯥꯏꯌꯦ ꯇꯥꯏꯌꯦ
ꯇꯥꯏꯌꯦ ꯇꯥꯏꯌꯦ
ꯅꯈꯣꯟ ꯅꯋꯥꯇꯥꯗ ꯅꯈꯣꯟ ꯅꯋꯥꯇꯥꯗ ꯌꯥꯝ ꯀꯨꯏꯔꯦ
ꯇꯥꯔꯕꯣ ꯑ ꯀꯔꯝ ꯀꯔꯝ ꯄꯥꯜꯂꯤꯒꯦ
ꯌꯥꯟꯗ ꯌꯥꯟꯗꯔ ꯄꯥꯜꯂꯤ
ꯌꯥꯟꯗ ꯌꯥꯟ ꯄꯥꯜꯂꯤꯕꯣ ꯍꯥꯥ ꯌꯥꯟꯗ ꯌꯥꯟꯗ ꯄꯥꯜꯂꯤꯕꯣ
ꯅꯈꯣꯟ ꯅꯋꯥ ꯇꯗꯕ ꯌꯥꯝ ꯀꯨꯏꯔꯦꯅꯦ
ꯌꯨꯝ ꯁꯪꯒꯥꯈꯤꯕꯗꯒꯤ ꯌꯥꯝ ꯅꯨꯡꯉꯥꯏꯈ꯭ꯔ ꯃꯥꯜꯂꯦ
ꯑꯥ ꯑꯥꯎ ꯀꯣꯏꯔꯛꯑꯣ ꯅꯪꯁꯨ ꯅꫭꯡ ꯐꯥꯗꫭꯛꯁꯨ
ꯀꯣꯏꯔꯀꯦ
ꯉꯁꯤ ꯀꯣꯏꯔꯛꯀꯦꯔꯣ
ꯑꯁ ꯑꯩ ꯉꯍꯥꯟꯂꯦ ꯑꯉꯥꯡ ꯇꯨꯏꯁꯟ ꯑꯃꯨꯛ ꯊꯤꯜꯂꯅꯤ ꯌꯥꯔꯔꯣꯏ ꯇꯨꯏꯁꯟ ꯌꯥꯡꯈꯠꯂꯦꯕꯀꯣ ꯄꯨꯡ ꯇꯔꯨꯛ ꯇꯧꯔꯝꯕꯅꯦ ꯃꯉꯥꯗꯒꯤ ꯇꯔꯨꯛꯇ ꯊꯥꯔꯦꯕ ꯑꯗꯨꯅ ꯌꯥꯔꯔꯣ
ꯀꯩꯅꯌꯥ ꯆꯔꯒ ꯀ ꯑꯗꯨꯗꯒꯤ ꯍꯦꯡ ꯊꯣꯡꯕꯣ ꯀꯣꯕꯤ ꯊꯣꯡꯕꯑꯣ ꯑꯒꯤ ꯅꯍꯥꯟ ꯉꯥ ꯐꯥꯔꯦꯗꯤꯅ ꯑꯩꯈꯣꯏ ꯅꯦꯠꯂ ꯉꯥ ꯃꯦꯠꯀꯅ ꯉꯥ ꯃꯨꯕ꯭ꯔ ꯎꯝ ꯌꯦꯇꯅ ꯁꯔꯦ
ꯎꯝ ꯌꯥꯝ ꯍꯥꯎ ꯍꯥꯎꯅ ꯆꯥꯔꯦꯖꯥꯡ
ꯌꯥ ꯀꯉꯗ ꯂꯩꯦ
ꯀꯉꯝꯅꯤ ꯈꯪꯉꯦ ꯌꯦꯟꯁꯥꯡ ꯃꯊꯦꯜ ꯃꯌꯥꯝꯗꯣ
ꯑꯣꯥ
ꯏꯌꯥꯡ ꯀꯪꯁꯤꯟꯕꯒꯤ ꯃꯊꯦꯜꯅꯦꯕ
ꯍꯣꯏ ꯏ ꯀꯪꯁꯤꯟꯗꯅꯦꯅꯦ ꯇꯧꯅꯤ
ꯎꯝ ꯐꯤꯁꯥꯔꯤꯔꯣ
ꯐꯤ ꯍꯥꯏꯗꯤꯗ ꯐꯤ ꯊꯨꯄꯕꯣ ꯁꯦꯪꯗꯣꯛ ꯀꯥ ꯁꯦꯪꯖꯤꯅꯉꯥ ꯑꯥꯏꯅ ꯀꯗꯤꯁꯣ ꯑꯩꯅ ꯒꯦ ꯁꯪꯖꯕ ꯈꯨꯐꯖꯕ
ꯑꯣꯝ ꯀꯌꯥ ꯂꯧꯒꯦ ꯁꯪꯕ
ꯑꯕ꯭ꯔꯥ
ꯁꯪꯕꯗꯣ ꯀꯌꯥ ꯂꯧꯒꯦꯕ ꯇꯥꯏꯌꯦ
ꯑꯩꯅ ꯁꯪꯉꯅꯦ ꯍꯥꯏꯅꯤ
ꯑꯣ ꯀꯝꯕꯤꯗꯣ
ꯑꯩꯅ ꯑꯩꯅ ꯁꯪꯉꯤꯅꯦ ꯍꯥꯏꯕ ꯑꯩꯅ
ꯀꯥꯝꯕꯤꯗ ꯅꯠꯇ꯭ꯔꯣ ꯇꯥꯗ꯭ꯔꯣ ꯍꯂꯣ ꯇꯥꯗ꯭ꯔꯣ ꯍꯜꯂꯣ ꯍꯜꯂꯣ ꯑ ꯇꯥꯕꯔꯣ